ꯌꯥꯝ ꯀꯤꯅ ꯈꯨꯝꯂꯛꯄ ꯃꯥꯜꯂꯤꯍꯦ ꯍꯥꯎ ꯀ ꯍꯥꯏꯔꯛꯑꯦ
ꯅꯨꯡꯁꯤꯗ꯭ꯔꯣ
ꯀꯥꯢꯗꯒꯤ
ꯅꯨꯡꯁꯤꯗ꯭ꯔꯗꯤ ꯅꯨꯡꯁꯤꯗ꯭ꯔꯦꯗꯅ
ꯑꯦ ꯑꯗꯨ ꯈꯨꯔꯛꯄ ꯑꯗꯨ ꯑꯗꯨꯃꯥꯏꯅ ꯈꯨꯔꯛꯑꯗꯤ ꯅꯨꯡꯁꯤꯌꯦ ꯍꯥꯏꯕ꯭ꯔꯅꯦ
ꯅꯨꯡꯁꯤꯗ꯭ꯔꯥꯗꯤ ꯇꯣꯛꯆꯔꯦꯗꯅ
ꯑꯗꯨꯅꯤꯗ
ꯎꯝ
ꯀꯩꯗꯧꯔꯤꯅꯣ
ꯆꯥꯛꯆꯥꯥꯕ ꯂꯣꯏꯕꯗ ꯉꯥꯏꯔꯤꯗ
ꯀꯩ ꯌꯦꯟꯁꯥꯡꯅꯣ ꯀꯩ ꯃꯥꯊꯦꯜ
ꯏꯔꯣꯝꯕꯒ ꯀꯥꯡ ꯀꯥꯡꯍꯧ ꯉꯧꯋꯦ
ꯀꯩ ꯍꯥꯏꯕ
ꯏꯔꯣꯝꯕꯒ ꯀꯥꯡꯉꯧꯒ ꯉꯧꯋꯦ
ꯈꯪꯍꯤꯎꯗꯤ ꯑꯗꯨꯝ ꯅꯨꯡꯇꯤꯒꯤ ꯌꯥꯎꯋꯤꯀꯣ
ꯉꯁꯤꯗꯤ ꯌꯥꯎꯗꯦ
ꯅꯨꯡꯇꯤꯒꯤ ꯌꯥꯎꯋꯦ ꯅꯍꯥꯟꯁꯨ ꯀꯩꯅꯣ ꯑꯗꯨꯝ ꯑꯩꯅ ꯍꯪꯕ ꯀꯥꯟꯗ ꯀꯩ ꯃꯊꯦꯜꯅꯣ ꯍꯥꯏꯔꯗꯤ ꯀꯥꯡꯉꯧ ꯑꯗꯨꯝ ꯌꯥꯎꯋꯦ ꯑꯗꯨꯝ ꯍꯥꯏꯔꯛꯑꯦꯅ
ꯅꯪ ꯋꯥꯔꯤ ꯁꯥꯟꯅꯕ ꯌꯥꯝꯃꯟꯗꯅ ꯅꯪ ꯑꯩꯅ ꯍꯥꯏꯕ ꯑꯣꯏꯔꯝꯃꯣꯏꯀꯣ
ꯢꯁ ꯅꯪꯅ ꯍꯥꯏꯕꯒꯤꯗꯤ ꯅꯪꯅ ꯍꯥꯏꯕꯅꯦ ꯀꯅꯥꯁꯨ ꯍꯥꯏꯗꯦ
ꯎꯝ ꯍꯥꯏꯔꯣꯏ
ꯍꯥꯏꯗꯦ ꯍꯥꯏꯗꯦ
ꯅꯪꯗꯤ ꯒꯦꯝ ꯁꯥꯟꯅꯗ꯭ꯔꯕꯣ
ꯑꯁ ꯃꯇꯥꯝ ꯂꯩꯇꯦꯌꯦ
ꯕꯤꯖꯤ ꯑꯣꯟꯈ꯭ꯔꯦ
ꯑ ꯃꯇꯝ ꯂꯩꯇꯕꯒꯤꯅꯦ ꯕꯤꯖꯤ ꯑꯣꯟꯕ ꯅꯠꯇꯦ ꯑꯩꯁꯦ ꯃꯇꯝꯁꯦ ꯄꯨꯔꯥ ꯑꯩꯒꯤꯁꯦ ꯈꯪꯗ꯭ꯔꯦ
ꯎꯝ ꯅꯪꯗꯤ ꯆꯥꯛ ꯆꯔꯕꯣ
ꯆꯥꯛ ꯆꯥ ꯇꯣꯛꯑꯦ ꯑꯗꯨꯒ ꯍꯧꯖꯤꯛꯁꯦ ꯃꯤꯁꯦꯜꯒꯤ ꯃꯅꯥꯛꯇ ꯂꯩꯔꯦ
ꯃꯤꯁꯦꯜ ꯃꯅꯥꯛꯇ ꯃꯦꯀꯥꯞ ꯇꯧꯔꯤꯂꯣ
ꯃꯦꯀꯥꯟ ꯇꯧꯗꯦ ꯃꯤꯁꯦꯜ ꯌꯦꯡꯕꯅꯦ ꯃꯤꯡꯁꯦꯜ ꯌꯦꯡꯗꯕ ꯀꯨꯏꯔꯦꯕ ꯑꯗꯨꯒꯤ
ꯌꯦꯡꯉꯣ ꯌꯦꯡꯉꯣ ꯃꯁꯛ ꯐꯖꯕ ꯃꯤꯗꯤ ꯃꯤꯁꯦꯜ ꯌꯥꯝ ꯌꯦꯡꯅꯤꯡꯕꯅꯦ
ꯃꯁꯛ ꯊꯤꯕꯁꯤꯡꯁꯨ ꯃꯤꯁꯦꯜ ꯌꯦꯡꯅꯤꯡꯕꯗꯣ ꯑꯩꯁꯨ ꯊꯤꯕꯅꯤꯅ ꯃꯤꯁꯦꯜ ꯌꯦꯡꯉꯥ ꯂꯩꯅꯦ
ꯅꯠꯇꯦ ꯅꯪ ꯐꯖꯕꯒꯤꯅꯤ ꯃꯤꯡꯁꯦꯜ ꯖꯦꯡꯉꯤꯗꯣ ꯑꯊꯤꯕ ꯑꯩꯈꯣꯏꯗꯤ ꯃꯤꯡꯁꯦꯜꯒ ꯌꯦꯡꯅꯤꯡꯗꯦ ꯀꯩ ꯆꯥꯒꯦ ꯍꯥꯢꯅꯣ ꯑꯊꯤꯕ ꯑꯩꯗꯤ ꯃꯤꯁꯦꯜꯗ ꯌꯦꯡꯅꯤꯡꯗꯦꯕ ꯅꯪ ꯐꯖꯕꯒꯤꯅꯦꯕ ꯌꯦꯡꯅꯤꯡꯉꯤꯗꯣ
ꯊꯤꯕꯒꯤ ꯑꯁ ꯀꯃꯥꯏꯅ ꯐꯖ ꯊꯣꯛꯁꯤꯔꯥ ꯍꯥꯏꯅ ꯈꯔꯒ ꯂꯦꯞꯔꯒ ꯌꯦꯡꯕꯅꯤꯅꯦ ꯀꯩꯅꯣ ꯑꯩꯁ ꯐꯖꯔꯗꯤ ꯃꯦꯁꯦꯜ ꯌꯦꯡꯗ꯭ꯔꯁꯨ ꯃꯦꯁꯦꯜ ꯌꯦꯡꯗ꯭ꯔꯁꯨ ꯌꯥꯔꯦ ꯐꯖꯩ ꯍꯥꯏꯕ ꯈꯪꯕꯒꯤ ꯑꯁ ꯃꯦꯁꯦꯛ ꯌꯦꯡꯗ꯭ꯔꯁꯨ ꯌꯦꯡꯂꯁꯨ ꯌꯦꯡꯗ꯭ꯔꯁꯨ ꯐꯖꯩ ꯑꯗꯨꯝ ꯈꯪꯕꯒꯤ ꯃꯦꯁꯦꯟꯁꯦ ꯗꯔꯀꯥꯔ ꯑꯣꯏꯗ꯭ꯔꯦꯕ
ꯋꯥ ꯉꯥꯡꯕ ꯌꯥꯝꯅ ꯍꯩꯑꯦꯅ
ꯑꯗꯨꯅꯦ ꯑꯁꯦꯡꯕꯔꯣ
ꯀꯩ ꯃꯊꯦꯜ ꯀꯩ ꯃꯊꯦꯜ ꯆꯥꯒꯦ ꯋꯥ ꯉꯥꯡꯕ ꯑꯁꯨꯛꯌꯥꯝ ꯍꯥꯏꯔꯤꯁꯤꯕꯣ
ꯀꯩ ꯍꯥꯢꯕ
ꯀꯩ ꯃꯊꯦꯜ ꯆꯥꯒꯦꯕ ꯋꯥ ꯉꯥꯡꯕ ꯑꯁꯨꯛ ꯌꯥꯝ ꯍꯩꯔꯤꯁꯦ
ꯑꯥꯂꯨ ꯃꯊꯦꯜ
ꯑꯣ ꯑꯩꯁꯨ
ꯑꯥꯂꯨ ꯃꯊꯦꯜ ꯆꯥꯔꯒ ꯋꯥ ꯉꯥꯡꯉꯒ ꯂꯩꯕꯅꯦ ꯍꯧꯖꯤꯛꯁꯦ
ꯎꯝ ꯑꯩꯁꯨ ꯑꯂꯨ ꯆꯥꯒꯦ ꯑꯗꯨꯒ ꯋꯥ ꯉꯥꯡꯒꯦ ꯍꯌꯦꯡꯗꯤ
ꯑꯁ ꯑꯗꯨꯗꯤ ꯅꯪ ꯋꯥ ꯉꯥꯡꯕ ꯍꯥꯏꯔꯔꯣꯏ
ꯍꯩꯅꯤ ꯍꯦ ꯅꯪ ꯍꯩꯔꯤꯗꯨꯗꯤ
ꯑꯩꯗꯤ ꯍꯩꯇꯕꯒꯤ ꯅꯪꯉꯣꯟꯗ ꯇꯝꯂ ꯂꯩꯔꯦꯅꯤꯅꯪ
ꯑꯩꯉꯣꯟꯗꯒꯤ ꯇꯝꯃꯤꯔ ꯑꯩꯅ ꯅꯪꯉꯣꯟꯗꯒꯤ ꯇꯝꯃꯤꯔ ꯑꯃꯗꯤ ꯇꯧꯔꯦ
ꯅꯪꯅ ꯇꯝꯕꯤꯕ ꯃꯥꯜꯂꯦꯍꯦ ꯑꯩꯗꯤꯅ ꯅꯍꯥꯡꯉꯥꯏ ꯑꯗꯨꯃꯥꯏꯅ ꯋꯥꯔꯤ ꯍꯥꯏꯕꯗꯤ ꯑꯩ ꯋꯥ ꯉꯥꯡꯕ ꯍꯩꯇꯍꯦ
ꯎꯝ ꯍꯩꯔ‌ꯣꯏ
ꯍꯩꯇ‌ꯦ ꯑꯁꯦꯡꯕ
ꯍꯩꯇꯕꯥ ꯌꯥꯝ ꯁꯥꯏꯌꯦ ꯅꯪ
ꯏꯁ ꯍꯩꯄꯥ ꯁꯥꯔꯛꯀꯅꯣ ꯅꯪ
ꯀꯅꯥ ꯀꯅꯥ ꯂꯩꯒꯦ
ꯑꯩ ꯅꯤꯌ‌ꫭꯛꯇ ꯂꯩꯌ‌ꯦ
ꯎꯝ
ꯊꯕꯛ ꯋꯥꯕꯔꯣ
ꯑꯁ ꯉꯁꯤꯁꯦ ꯀꯩ ꯍꯥꯏꯅꯣ ꯊꯕꯛꯁꯦ ꯉꯁꯤꯒꯤ ꯊꯕꯛꯁꯦ ꯇꯣꯡꯉꯥꯜꯂꯦꯕ ꯑꯩꯒꯤ ꯑꯩꯅ ꯏꯁꯇꯦꯠꯇꯗ ꯊꯝꯕꯗꯣ ꯎꯏꯅꯥ ꯀꯔꯦꯛꯁꯟ ꯑꯩꯕꯨ ꯇꯧꯍꯟꯕ
ꯑꯗꯨ ꯑꯁ ꯂꯣꯏꯁꯤꯟꯕꯤꯗꯦ ꯑꯩ ꯄꯨꯡ ꯇꯥꯔꯦ ꯍꯥꯏꯕꯒꯤ ꯃꯤꯅꯤꯠ ꯃꯉꯥꯒꯨꯝꯕꯗꯤ ꯃꯤꯅꯤꯠ ꯇꯔꯥꯒꯨꯝꯕꯗꯤ ꯍꯣꯏ ꯑꯥ ꯀꯩ ꯍꯥꯏꯁꯤꯔꯥ ꯃꯇꯝ ꯑꯣꯚꯔꯇꯥꯏꯝ ꯇꯧꯕꯗꯣ ꯑꯣꯕꯔꯋꯔꯥꯛ ꯇꯧꯗ ꯑꯗꯨꯃꯥꯏꯅꯗꯤ ꯇꯧꯕꯤꯗ ꯃꯤꯅꯤꯠ ꯇꯔꯥꯒꯨꯝꯕꯗꯤ ꯂꯩꯔꯒꯀꯣ ꯑꯗꯨꯒꯤ ꯑꯩꯗꯣ ꯆꯥꯛꯁꯨ ꯂꯥꯝꯃꯦ ꯑꯗꯨꯒ ꯑꯁ ꯇꯨꯝꯅꯤꯡꯕꯒ ꯆꯥꯛ ꯂꯥꯝꯕꯒ ꯑꯦ ꯉꯝꯗ꯭ꯔꯦ ꯍꯥꯏꯕꯒꯤ ꯑꯩꯁꯦ ꯆꯠꯈ꯭ꯔꯒꯦ ꯍꯥꯏꯅ ꯑꯩꯗꯣ ꯊꯝꯕꯤꯔꯒ ꯆꯠꯄꯅꯦꯕ
ꯎꯝ ꯄꯨꯡ ꯀꯌꯥꯗ ꯍꯜꯂꯛꯏꯅ‌ꯣ
ꯃꯔꯤ ꯃꯈꯥꯏ ꯃꯔꯤ ꯃꯈꯥꯏ ꯇꯥꯗ꯭ꯔꯤꯉꯩꯗꯨꯅꯤ ꯎꯝ ꯇꯜꯂꯦ ꯂꯝꯕꯤꯁꯦ
ꯅꯥꯍꯟꯒꯤ ꯅꯨꯄꯥ ꯗꯨꯗꯤ ꯂꯥꯛꯇꯕꯔꯣ ꯅꯪ ꯊꯤꯟꯕꯤꯒꯦ ꯍꯥꯏꯗꯣ
ꯀꯥꯅꯥ
ꯑꯁ ꯅꯪ ꯅꯍꯥꯟ ꯂꯝꯕꯤ ꯆꯠꯄꯗ ꯊꯤꯟꯕꯤꯒꯦ ꯂꯥꯛꯑꯣ ꯍꯥꯏꯕꯤ ꯍꯥꯏꯔꯝꯃꯦ ꯍꯥꯏꯗꯣ
ꯑꯁ ꯇꯠꯂꯦ ꯇꯨꯀꯠꯆꯠꯌ‌ꯦ ꯑꯗꯨꯒꯨꯝꯕ ꯋꯥꯗꯨ ꯍꯥꯏꯔꯛꯀꯅꯨ
ꯑꯩꯗꯤ ꯇꯜꯂꯦ ꯑꯗꯨꯒꯨꯝꯕ ꯃꯤꯕꯨ ꯑꯃꯨꯛ ꯑꯃꯨꯛ ꯑꯅꯤꯔꯛ ꯑꯣꯏꯅ ꯀꯩ ꯍꯥꯏꯁꯤꯔꯥ ꯊꯦꯡꯅꯅꯤꯡꯗꯦ ꯍꯥꯏꯕ
ꯀꯔꯝꯕꯥ ꯃꯤꯅ‌ꯣ ꯅꯪ ꯊꯦꯡꯅꯅꯤꯡꯉꯤꯁꯦ ꯑꯥꯗꯨꯗꯤ
ꯍꯥꯥ
ꯀꯔꯝꯕ ꯃꯤꯅꯣꯕ ꯅꯪ ꯊꯦꯡꯅꯅꯤꯡꯉꯤꯁꯦ
ꯃꯤ ꯐꯕ
ꯑꯗꯨꯗꯤ ꯑꯩ ꯇꯥꯔꯦ
ꯏꯁ ꯅꯪꯕꯨ ꯐꯥꯕ꯭ꯔꯥꯅꯦ
ꯑꯩꯅ ꯈꯨꯊꯗꯤ
ꯐꯔꯝꯒꯅꯤ
ꯈꯨꯐꯗꯤ ꯂꯣꯏꯔꯦꯍꯦ ꯈꯨꯐꯗꯤ ꯃꯤꯅ ꯐꯩꯌꯦ ꯐꯩꯌꯦ ꯑꯗꯨꯝ ꯍꯥꯏꯔꯅꯤ
ꯅꯣꯏꯗꯤ ꯑꯃꯨꯛ ꯐꯠꯇꯕ ꯃꯤ ꯑꯣꯏꯔꯝꯒꯅꯤ ꯑꯩꯅ ꯍꯥꯏꯗꯔꯣ ꯃꯊꯟꯇ ꯃꯊꯟꯇ ꯊꯥꯒꯠꯄ ꯃꯊꯟꯇ ꯑꯩ ꯐꯕꯅꯦ ꯑꯩ ꯑꯗꯨꯃꯥꯏꯅ ꯇꯧꯕꯅꯦ ꯑꯩꯗꯤ ꯌꯥꯝꯅ ꯀꯩꯅꯣ ꯆꯝꯕ ꯃꯤꯅꯦ ꯑꯗ ꯍꯥꯏꯕ ꯃꯤꯅꯦꯕ ꯍꯦꯟꯅ ꯁꯥꯊꯤꯕꯗꯣ
ꯑꯗꯣ ꯑꯗꯨꯃꯥꯏꯅ ꯇꯧꯒꯜꯂꯦ ꯑꯗꯨ ꯑꯣꯏꯔꯁꯨ ꯑꯩꯒꯤꯗꯤ ꯑꯣꯄꯣꯖꯤꯠꯅꯦ ꯍꯥꯏꯕ ꯏꯁꯥꯅꯁꯨ ꯑꯗꯨꯝ ꯐꯩ ꯍꯥꯏꯕ ꯑꯁꯦꯡꯕꯒꯤꯁꯨ ꯐꯕ ꯃꯤꯅꯤ ꯑꯩꯗꯤ
ꯏꯁ ꯏꯁ ꯏꯁ ꯏꯁ ꯏꯁ ꯑꯗꯨꯒꯤꯅꯦ ꯑꯗꯨ ꯑꯗꯨꯒꯨꯝꯕꯒꯤꯅꯦ ꯑꯩꯅ ꯊꯥꯖꯗꯕ ꯃꯥꯒꯤ ꯇ꯭ꯔꯨꯅꯦꯆꯔ ꯑꯩꯉꯣꯟꯗ ꯁꯣ ꯇꯧꯕꯗꯅ ꯍꯦꯟꯅ ꯑꯩꯗꯤ ꯄꯥꯝꯃꯦꯕ ꯍꯥꯏꯕꯗꯤ ꯃꯤꯁꯤꯡꯁꯦ ꯀꯩ ꯍꯥꯏꯁꯤꯔꯥ ꯁꯥꯖꯤꯟꯕꯗꯣ ꯁꯥꯔꯒ ꯐꯕ ꯁꯥꯔꯒ ꯎꯝ ꯃꯤ ꯃꯃꯥꯡꯒꯗꯤ ꯌꯥꯝ ꯐꯕ ꯁꯥꯕ ꯑꯗꯨꯕꯨ ꯃꯥꯒꯤ ꯅꯦꯆꯔꯗꯤ ꯃꯥꯒꯤ ꯍꯥꯏꯕꯗꯤ ꯑꯁꯦꯡꯕ ꯀꯩꯅꯣ ꯑꯁꯦꯡꯕꯒꯤ ꯗꯗꯤ ꯌꯥꯝ ꯐꯠꯇꯕ ꯌꯥꯝ ꯀꯩ ꯍꯥꯏꯁꯤꯔ ꯃ ꯃꯕꯨꯛ ꯐꯠꯇꯕ ꯑꯣꯏꯔꯝꯃꯦꯕ ꯑꯗꯨꯒꯤ ꯁꯔꯨꯛꯄꯨꯗꯤ ꯃꯕꯨꯛ ꯐꯠꯇ꯭ꯔꯗꯤ ꯄꯨꯔꯥ ꯗꯥꯏꯔꯦꯛ ꯑꯣꯄꯦꯟꯗ ꯑꯗꯨꯝ ꯑꯩꯁꯦ ꯐꯠꯇꯕ ꯃꯤꯅꯦ ꯍꯥꯏꯅ ꯑꯗꯨꯝ ꯎꯠꯄꯗꯨꯅ ꯍꯦꯟꯅ ꯀꯩꯅꯣ ꯑꯩꯅꯗꯤ ꯑꯗꯨ ꯍꯦꯟꯅ ꯑꯥ ꯀꯩ ꯍꯥꯏꯁꯤꯔ ꯑ ꯄꯥꯝꯃꯤ ꯍꯥꯏꯕ ꯅꯠꯇꯦ ꯑꯗꯨꯝ ꯑꯗꯨꯅ ꯍꯦꯟꯅ ꯐꯩꯌꯦꯕ ꯑꯃꯔꯣꯝ ꯍꯥꯏꯔꯗꯤ
ꯑꯗꯣ ꯑꯩꯗꯤ ꯐꯩꯌꯦ ꯑꯁꯦꯡꯕꯁꯨ ꯐꯩꯌꯦ ꯐꯣꯟꯗꯨꯁꯨ ꯐꯩꯌꯦ
ꯑꯦ ꯅꯪ ꯁꯤꯗꯤꯀꯣ ꯋꯥ ꯉꯥꯡꯕ ꯍꯩꯕ ꯅꯨꯃꯤꯠ ꯅꯨꯃꯤꯠ ꯑꯦ ꯍꯩꯔꯛꯑꯦ ꯑꯩꯉꯣꯟꯗ ꯍꯥꯏꯔꯒ
ꯅꯪꯅ ꯇꯝꯕꯤꯔꯒ
ꯑꯩꯗꯤ ꯇꯝꯕꯤ ꯗꯦ ꯑꯩꯗꯤ ꯀꯩꯁꯨ ꯅꯪꯉꯣꯟꯗ ꯇꯝꯕꯤꯗꯦ ꯑꯩꯗꯤ ꯅꯪꯉꯣꯟꯗꯒꯤ ꯈꯪꯅꯕ ꯇꯧꯕꯅꯦ
ꯅꯪꯅ ꯄꯨꯁꯤꯟꯕꯤꯕꯗꯒꯤ ꯑꯩꯁꯨ ꯂꯣꯏꯅ ꯍꯩꯔꯦ ꯋꯥ ꯉꯥꯡꯕꯁꯨ
ꯍꯩꯔꯝꯒꯅꯤ ꯑꯩ ꯀꯃꯥꯏꯅ ꯍꯩꯗꯣꯏꯕ
ꯎꯝ
ꯉꯁꯤꯐꯥꯎ ꯐꯠꯇꯦ ꯍꯥꯏꯕ ꯃꯤꯗꯤ ꯌꯥꯎꯗ꯭ꯔꯤꯍꯦ ꯅꯪ ꯅꯪꯅ ꯈꯛꯇꯅꯦ
ꯀꯩꯕ
ꯉꯁꯤ ꯐꯥꯎ ꯑꯩꯅ ꯋꯥꯔꯤꯁꯤꯡ ꯋꯥꯔꯤ ꯁꯥꯟꯅꯔꯛꯄ ꯅꯨꯄꯤꯁꯤꯡꯅ ꯐꯠꯇꯦ ꯍꯥꯏꯕ ꯌꯥꯎꯔꯛꯇ꯭ꯔꯤꯍꯦ ꯑꯩꯉꯣꯟꯗ
ꯑꯩ ꯈꯛꯇꯔꯣ ꯑꯗꯨꯃꯥꯏꯅ ꯍꯥꯏꯔꯛꯄꯗꯣ ꯇꯣꯉꯥꯟꯕꯒꯤꯅꯦ ꯍꯥꯏ
ꯇꯣꯉꯥꯟꯕ꯭ꯔꯣ ꯅꯪ
ꯑꯩ ꯌꯥꯝ ꯇꯣꯉꯥꯟꯕꯒꯤ ꯑꯣꯏꯔꯝꯒꯅꯤ ꯑꯗꯨꯗꯤ
ꯍ ꯑꯩꯁꯦ ꯇꯣꯡꯉꯥꯜꯂꯦ ꯍꯥꯏ ꯍꯣꯏ ꯃꯤ ꯑꯇꯩꯗꯒꯤ ꯆꯞ ꯃꯥꯟꯅꯗꯦ ꯍꯥꯏ ꯅꯨꯄꯥꯁꯤꯡꯅ ꯀꯔꯤꯅꯣ ꯈꯪꯗꯦ ꯑꯩꯒꯤ ꯃꯇꯧꯁꯦ ꯑꯩꯒꯤ ꯀꯩ ꯍꯥꯏꯁꯤꯔꯥ ꯑꯩꯒꯤ ꯎ ꯂꯝꯆꯠ ꯂꯝꯆꯠꯁꯨ ꯅꯠꯇꯦꯗ ꯑꯩꯒꯤ ꯃꯇꯧ ꯍꯥꯏꯕ ꯇꯥꯔꯦꯀꯣ ꯎ
ꯑꯩ ꯑꯩꯒ ꯃꯥꯟꯅꯩꯗ ꯑꯩꯁꯨ ꯃꯌꯥꯝꯒ ꯃꯥꯟꯅꯗꯦꯗ
ꯅꯨꯄꯥꯁꯤꯡꯅ ꯑꯗꯨꯝ ꯑꯗꯨꯃꯥꯏꯅ ꯍꯥꯏꯔꯛꯑꯦ ꯍꯥꯏꯕꯅꯤꯗ ꯐꯩꯌꯦ ꯐꯠꯇꯦ ꯍꯥꯏꯕ ꯅꯠꯇꯦꯀꯣ ꯃꯣꯏꯅ ꯍꯥꯏꯔꯛꯄꯁꯦ ꯅꯨꯄꯤ ꯑꯇꯩꯒ ꯅꯪꯁꯦ ꯄꯨꯔꯥ ꯇꯣꯡꯉꯥꯜꯂꯦ ꯑꯗꯨꯝ ꯍꯥꯏꯔꯛꯑꯦꯕ ꯃꯤ ꯑꯌꯥꯝꯕꯅ
ꯑꯗꯨꯅꯦ ꯑꯩꯒꯨꯝꯕꯅꯦ ꯑꯩꯁꯨ ꯑꯇꯣꯞꯄ ꯅꯨꯄꯥꯒ ꯃꯅꯗꯦ ꯑꯗꯨꯝ ꯍꯥꯏꯌꯦ
ꯑꯦ ꯅꯪꯗꯤ ꯃꯥꯟꯅꯩꯌꯦ ꯑꯇꯣꯞꯄ ꯅꯨꯄꯥꯒ ꯃꯥꯟꯅꯩꯌꯦ ꯑꯦ ꯌꯥꯝ ꯃꯅꯩ ꯅꯪꯒꯨꯝꯕ ꯌꯥꯝ ꯐꯩ ꯊꯦꯡꯅꯈ꯭ꯔꯦ ꯑꯩ
ꯊꯦꯡꯅꯔꯝꯃꯅꯤ ꯑꯃ ꯐꯥꯎ ꯊꯦꯡꯅꯔꯝꯃꯣꯏ
ꯅꯪ ꯅꯪꯒ ꯃꯥꯟꯅꯕ ꯃꯤ ꯃꯌꯥꯝ ꯊꯦꯡꯅꯈ꯭ꯔꯦ ꯑꯗꯨꯒꯤ ꯅꯪ ꯇꯣꯡꯉꯥꯜꯂꯦ ꯍꯥꯏꯔꯁꯨ ꯊꯥꯖꯗ꯭ꯔꯦ ꯑꯩꯒꯤꯗꯤ ꯀꯩꯁꯨ ꯐꯥꯎꯗꯦ
ꯃꯅꯤꯄꯨꯔꯗꯅꯦ ꯑꯩ ꯑꯩꯒꯨꯝꯕ ꯅꯨꯄꯥꯁꯦ ꯋꯥꯟ ꯍꯟꯗ꯭ꯔꯦꯠ ꯁꯨ ꯐꯥꯗꯕꯅꯤ
ꯑꯥ ꯌꯧꯒꯅꯤ ꯍꯣꯏ ꯅꯪ ꯍꯣꯏ ꯍꯣꯏ ꯑꯣꯏꯔꯝꯒꯅꯤꯗ ꯑꯗꯨꯁꯨ ꯎꯝ ꯅꯪꯒꯨꯝꯕꯒ ꯍꯥꯏꯕꯗꯤ ꯂꯣꯏꯅ ꯃꯥꯟꯅꯔꯗꯤ ꯑꯩꯁ ꯀꯥꯏꯗꯒꯤ ꯍꯤꯡꯕ ꯌꯥꯔꯔꯣꯏ
ꯑꯩꯗꯤ ꯃꯥꯗꯕꯅꯦ ꯃꯌꯥꯝꯒ
ꯐꯔꯦꯅꯦ ꯐꯔꯦꯅꯦ ꯎꯝ ꯌꯥꯝ ꯇꯣꯡꯉꯥꯟꯅꯤꯡꯒꯔꯗꯨ ꯇꯣꯉꯥꯜꯂꯦ ꯍꯥꯏꯕꯤꯔꯒꯦꯗ
ꯌꯥꯝ ꯇꯣꯉꯥꯟꯅꯤꯡꯕ ꯅꯠꯇꯦ ꯃꯁꯥꯒꯤ ꯇꯣꯉꯥꯟꯕꯅꯦ ꯍꯩꯄꯥ ꯁꯥꯅꯨ
ꯍꯣꯏꯅꯦ ꯍꯣꯏꯅꯦ ꯇꯣꯡꯉꯥꯜꯂꯦ ꯍꯥꯏꯕꯤꯔ ꯀꯦ ꯅꯠꯇ꯭ꯔꯗꯤ ꯍꯣꯔꯦꯟ ꯇꯨꯝꯗ꯭ꯔꯕꯤ ꯇꯨꯝꯗ꯭ꯔꯒ ꯋꯥꯈꯜ ꯇꯧ ꯇꯧꯔꯒ ꯂꯩꯒꯗꯕ ꯃꯥꯜꯂꯦꯕ
ꯇꯧꯕꯤꯔꯣꯏ ꯑꯩ ꯏꯁꯥꯅ ꯏꯁꯥꯅ ꯈꯪꯉꯤ ꯀꯩꯅꯣ
ꯈꯪꯔꯗꯤ ꯐꯔꯦ ꯍꯣꯏ ꯍꯥꯏꯕꯤꯈ꯭ꯔꯒꯦ ꯑꯗꯨ ꯍꯣꯏ ꯍꯣꯏ ꯍꯣꯏ ꯎꯝ ꯅꯨꯡꯉꯥꯏꯔꯕꯣ ꯍꯧꯖꯤꯛꯇꯤ
ꯅꯨꯡꯉꯥꯏꯇꯦ
ꯅꯨꯡꯉꯥꯏꯕꯒꯤꯅꯦ
ꯒꯦꯝ ꯁꯅꯗ꯭ꯔꯣ ꯅꯪꯗꯤ
ꯉꯥꯏꯈꯣ
ꯉꯥꯏꯈꯣ
ꯍꯥ
ꯉꯥꯏꯈꯣ ꯍꯥꯏꯕ
ꯎꯝ
ꯀꯩꯅꯣ
ꯁꯣꯝꯗꯅꯤꯗ
ꯑꯃꯨꯛ ꯇꯧꯔꯛꯀꯦ ꯑꯗꯨꯗꯤ ꯅꯪ ꯀꯩꯅꯣ ꯇꯧꯔꯗꯤ ꯊꯕꯛ ꯆꯤꯜꯂꯗꯤ ꯊꯕꯛ ꯂꯩꯔꯗꯤ ꯍꯥꯏꯕ ꯅꯠꯇꯦ ꯅꯪ ꯃꯤ ꯑꯇꯩ ꯀꯧꯔꯒ ꯂꯩꯔꯗꯤ ꯆꯠꯂꯣ
ꯀꯧꯗꯦ ꯅꯝ ꯅꯝꯕꯔ ꯍꯪꯕ ꯑꯗꯨꯒꯤꯅꯦ
ꯍꯥꯏꯕꯤꯔꯣꯅꯦ ꯑꯗꯨꯗꯤ ꯋꯥꯆꯦꯞꯇ ꯊꯥꯔꯣ ꯀꯩꯅꯣ ꯅꯝꯕꯔ ꯍꯪꯉꯒ ꯁꯤꯗ ꯂꯥꯎꯒꯅꯨ
ꯀꯤꯕꯔꯣ
ꯏꯁ ꯃꯤ ꯑꯩ ꯀꯤꯅꯤꯡꯉꯥꯏ ꯃꯥꯟꯕ꯭ꯔꯅꯦ꯫
ꯑꯗꯨꯗꯤ ꯑꯐꯥꯎ ꯁꯥꯔꯦꯅꯦ ꯅꯨꯄꯤꯁꯦ꯫
ꯑꯐꯥꯎ ꯁꯥꯕ ꯅꯠꯇꯦ ꯑꯩꯁꯤꯀꯣ ꯃꯤ ꯎꯁꯤꯠꯇꯕ ꯃꯤ ꯌꯥꯝ ꯃꯥꯟꯕ ꯃꯥꯜꯂꯦ꯫ ꯑꯗꯨꯃꯥꯏ ꯇꯧꯕ ꯃꯥꯜꯂꯦꯀꯣ
ꯈꯪꯗꯦꯗ ꯑꯩꯗꯤ ꯀꯩꯝꯇ ꯈꯪꯖꯗꯦꯗ꯫
ꯇꯧꯕ ꯃꯥꯜꯂꯦꯕ ꯑꯩꯒꯤ ꯋꯥꯉꯥꯡ ꯁꯉꯥꯡꯁꯦ ꯃꯤꯁꯤꯡꯅ ꯏꯁ ꯅꯪꯒꯤ ꯋꯥꯉꯥꯡ ꯁꯉꯥꯡꯁꯦ ꯃꯤ ꯄꯨꯔꯥꯝ ꯃꯤ ꯎꯁꯤꯠ ꯇꯧꯗꯨꯕ ꯃꯥꯜꯂꯦ ꯅꯪꯅ ꯀꯔꯤ ꯍꯥꯏꯁꯤꯔꯥ ꯑꯗꯨꯃꯥꯏꯅ ꯇꯧꯋꯦ ꯍꯥꯏꯔꯛꯑꯦ ꯆꯨꯝꯃꯗꯤ ꯃꯥꯜꯂꯦꯕ꯫
ꯑꯗꯨꯝ ꯃꯥꯜꯂꯁꯨ ꯑꯁꯦꯡꯕ ꯅꯪ ꯑꯣꯏꯗ꯭ꯔꯒ ꯂꯣꯏꯔꯦ ꯀꯩꯅꯣ꯫
ꯑꯣꯏꯕꯅꯦ ꯑꯁꯦꯡꯕꯁꯨ ꯑꯣꯏꯕꯅꯦ꯫
ꯇꯜꯂꯦ ꯅꯪꯁꯤꯗꯤ ꯎꯝ ꯈꯨꯨꯝꯅ ꯈꯨꯝꯅꯤꯡ ꯉꯥꯏꯒꯤ ꯋꯥꯇꯦ꯫